ꯍ ꯜꯂꯣ ꯇꯥꯔꯕꯣ ꯑꯣ ꯇꯥꯔꯦ ꯇꯥꯔꯦ
ꯃꯃꯥꯡꯒꯤꯗꯣ ꯑꯝ ꯇꯥꯗꯦ ꯀꯃꯥꯏ ꯇꯧꯏꯅꯣ ꯃꯃꯥꯡꯒꯤꯗꯣ ꯑꯝꯇ ꯇꯥꯟꯅꯈꯤꯗ꯭ꯔꯦꯕ
ꯑꯩꯗꯤ ꯅꯪ ꯉꯥꯡꯕꯗꯤ ꯇꯥꯏꯌꯦ ꯑꯗꯨ ꯑꯩꯅ ꯉꯥꯡꯕꯗꯣ ꯅꯪ ꯇꯥꯗꯕ ꯋꯥꯅꯤ
ꯑꯣ ꯅꯣꯡ ꯃꯪꯖꯜꯂꯛꯄꯖꯤꯗ ꯅꯦꯠꯋꯥꯔꯛꯁꯦ ꯅꯨꯡꯉꯥꯏꯒꯤꯗꯕ ꯑꯗꯨꯏꯅꯤ ꯁꯤ ꯌꯥꯎꯕ ꯀꯌꯥꯝ ꯀꯨꯏꯔꯒꯦ
ꯀꯨꯏꯗ꯭ꯔꯤꯗ
ꯑꯣ ꯑꯩꯅ ꯀꯣꯜ ꯅꯍꯥꯟꯒꯩ ꯋꯥꯔꯤ ꯁꯨꯡꯁꯥꯟ ꯁꯥꯟꯅꯗꯕ ꯌꯥꯎꯕꯕꯨꯗꯤ ꯀꯨꯏꯔꯕ
ꯑꯣ ꯑꯩꯖꯨ ꯁꯥꯟꯅꯗꯕꯅꯤ ꯑꯗꯨꯝꯕ ꯃꯣꯏ ꯃꯔꯝꯗ ꯋꯥꯔꯤ ꯁꯥꯟꯅꯕꯗꯤ ꯌꯥꯗꯦꯗꯤ ꯍꯥꯏꯕꯅꯦ
ꯑꯍꯥ
ꯀꯩꯗꯧꯔꯝꯃꯤꯅꯣ
ꯁꯨꯝ ꯑ ꯂꯩꯔꯝꯃꯤꯅꯤ
ꯀꯩ ꯀꯩ ꯃꯊꯦꯜ ꯆꯥꯔꯒꯦ ꯉꯁꯤꯒꯤ
ꯑꯁ ꯉꯁꯤꯗꯤ ꯍꯋꯥꯏ ꯆꯥꯔꯦ ꯑꯗꯒꯤ ꯁꯤꯡꯖꯨ ꯑꯃ ꯇꯧꯔꯒ ꯀꯩ ꯌꯨꯝ ꯀꯥꯏꯗꯩꯅꯣ
ꯊꯥꯡꯃꯩꯕꯟꯗ ꯩꯅꯦ
ꯀꯩꯀꯩ ꯍꯣꯠꯅꯔꯤꯕ
ꯑꯁ ꯑꯩꯗꯤ ꯀꯩꯝ ꯍꯣꯠꯅꯗꯦꯗ ꯑꯗꯨꯨꯝ ꯍꯥꯎ ꯍꯥꯎꯁꯋꯥꯏꯐ ꯑꯣꯏꯅ ꯂꯩꯕꯅꯦꯕ ꯑꯗꯨ ꯁꯨꯝ ꯑꯩ ꯇꯥꯏꯃꯤꯡꯗꯣ ꯁꯨꯝ ꯐꯪꯗꯕꯩ ꯑꯩ ꯅꯍꯥꯟꯈꯣꯏ ꯁꯨꯝ ꯇꯧꯗꯕꯅꯦꯕ ꯑꯗꯨ ꯍꯟꯗꯛꯀꯤꯗꯤ ꯑꯃꯨꯛ ꯌꯥꯅꯤ ꯌꯥꯔꯣꯏꯅ ꯇꯧꯅꯕꯗꯨꯗ ꯑꯩ ꯁꯨꯝ ꯌꯦꯡꯒꯦ ꯍꯥꯏꯅ ꯇꯧꯕꯅꯤꯗ ꯃꯊꯪꯒꯤꯗ ꯂꯥꯛꯄꯗ ꯌꯥꯅꯤ ꯌꯥꯔꯣꯏꯅ ꯇꯧꯅꯕꯗꯨꯗ
ꯑꯣ ꯍꯥꯟꯅ ꯇꯥꯛꯁ ꯑꯃꯨꯛꯐꯥꯎ ꯇꯧꯗ꯭ꯔꯤꯕ
ꯑ ꯃꯃꯥꯡꯒꯤꯗꯤ ꯇꯧꯈ꯭ꯔꯦ ꯑꯗꯨꯒ ꯍꯟꯗꯛꯀꯤꯗꯤ ꯁꯤꯒꯤꯗꯤ ꯇꯧꯗ꯭ꯔꯤꯕꯀꯣ ꯃꯃꯥꯡ ꯃꯃꯥꯡꯗ ꯂꯥꯛꯄꯗꯣ ꯑꯗꯨꯒꯤꯗꯤ ꯇꯧꯈ꯭ꯔꯦꯕ ꯑꯗꯨꯒ ꯑꯩꯅ ꯍꯟꯗꯛꯀꯤꯦꯖꯤꯒꯤꯗꯤ ꯇꯧꯗ꯭ꯔꯦ ꯁꯨꯡꯇꯧ ꯇꯧꯗ꯭ꯔꯤꯕ ꯑꯗꯣ ꯃꯣꯏꯅ ꯍꯟꯗꯛꯀꯤꯗꯣ ꯁꯤ ꯇꯧꯗ꯭ꯔꯗꯤ ꯃꯊꯪꯒꯤꯗꯣ ꯌꯥꯔꯣꯏ ꯈꯣꯠꯂꯣꯏ ꯍꯥꯏꯅꯕꯗꯨꯗ ꯑꯩꯗꯣ ꯁꯨꯝ ꯌꯦꯡꯒꯦ ꯑꯩꯅ ꯇꯧꯕꯅꯤꯗ ꯀꯩ ꯂꯝꯗꯣꯏꯅꯣ ꯈꯂꯦ
ꯑꯩꯗꯤ ꯀꯩꯅꯣꯗꯩꯅꯦꯗ ꯁꯤ ꯌꯨꯝꯕꯗꯤ ꯋꯥꯡꯖꯤꯡ ꯂꯣꯝꯗꯩꯅꯦ ꯁꯤ ꯑꯦꯝ ꯌꯨꯗ ꯂꯩꯕ
ꯑꯣ ꯑꯣ ꯑꯩꯁꯨ ꯏꯄꯥꯝꯒꯤ ꯄꯕꯥꯁꯤꯈꯣꯡꯗꯩꯅꯦ
ꯈꯣꯡꯃꯟꯕꯁꯦ ꯈꯣꯡꯗꯦꯏ
ꯑꯥ ꯑꯦꯝ ꯌꯨ ꯑꯃꯃꯥꯡ ꯊ ꯀꯗ ꯆꯃꯒꯗꯣ ꯑꯗꯨꯅ ꯀꯗꯤꯅꯅꯦ ꯊꯃꯤꯔꯣ ꯀꯩꯗꯧꯔꯤꯅꯣ
ꯄꯤ ꯑꯩꯆ ꯗꯤ ꯇꯧꯕꯅꯤ
ꯑꯣ
ꯁꯀꯣꯝ
ꯄꯤꯁꯇꯤ ꯀꯧꯛꯄ ꯍꯥꯏꯁꯦ ꯀꯩ ꯀꯩꯅꯣꯗ ꯇꯧꯔꯤꯅꯣ ꯀꯩ ꯁꯕꯖꯦꯛꯇꯒ ꯇꯧꯔꯤꯅꯣ
ꯑꯩ ꯀꯃꯔꯁ ꯗꯤꯄꯥꯔꯠꯃꯦꯟ
ꯑꯣ ꯂꯣꯏꯗ꯭ꯔꯣꯕ ꯅꯠꯇ꯭ꯔꯒ ꯍꯧꯗꯉꯥꯏꯕ
ꯑꯃꯨꯛꯇ ꯉꯥꯏꯔꯤ ꯆꯍꯤꯃꯨꯛꯇ ꯐꯥꯕꯗ ꯉꯥꯏꯔꯤꯗꯤ
ꯑꯣꯝ ꯍꯥꯏꯗꯤ ꯍꯣꯁꯇꯦꯜꯗ ꯂꯩꯌꯦꯔꯕ
ꯑ ꯍꯣꯁꯇꯦꯜꯗꯣ ꯇꯥꯟꯅꯔꯤ ꯍꯧꯖꯤꯛꯄꯨꯗꯤ ꯔꯦꯟꯗꯣ ꯍꯣꯡꯇꯣꯛꯑ ꯂꯩꯔꯦꯕ
ꯑꯣ
ꯍꯣꯁꯇꯦꯜꯗꯣ ꯈꯤꯇꯪꯁꯣꯝ ꯅꯥꯀꯟ ꯏꯁꯀꯣꯂꯔꯒꯤ ꯀꯥꯗꯣ ꯇꯥꯟꯅꯔꯤ ꯍꯥꯡꯗꯕꯒꯤ
ꯌꯨꯝꯗꯤ ꯋꯥꯡꯖꯤꯡ ꯀꯥꯏꯋꯥꯏꯗꯩ ꯑꯣꯏꯅꯤꯣ
ꯋꯥꯡꯖꯤꯡꯗ ꯍꯦꯛꯇꯪ ꯇꯦꯟꯊꯥꯗꯣ ꯇꯥꯔꯕ ꯍꯥ ꯍꯥ
ꯇꯥꯏꯇꯦ ꯇꯥꯏ ꯋꯥꯡꯖꯤꯡꯗ ꯏꯃꯥꯟꯅꯕꯗꯤ ꯂꯩꯕꯅꯦ ꯑꯗꯨ ꯃꯣꯏꯅꯨ ꯋꯥꯡꯖꯤꯡ ꯕꯖꯥꯔ ꯑꯗꯨꯗꯥꯏꯗ ꯑꯣꯏꯕ ꯀꯨꯏꯔꯦ ꯂꯥꯛꯑꯝꯗꯕ ꯂꯥꯛꯇꯕ ꯀꯨꯏꯔꯦ ꯂꯣ ꯅꯥꯀꯟꯗ
ꯃꯃꯥꯡꯗ ꯏꯃꯥꯟꯅꯕ ꯑꯥꯃꯥ ꯁꯤꯗ ꯁꯨꯝ ꯋꯥꯔꯤ ꯁꯥꯟꯅꯕꯅꯦ ꯃꯥ ꯁꯨꯡꯇꯥ ꯇꯥꯗꯦꯕꯀꯣ
ꯎꯝ ꯑꯗꯨ ꯑꯍꯥꯟꯕꯗꯣ ꯑꯍꯥꯟꯕ ꯍꯦꯛ ꯇꯧꯕꯒꯗꯤ ꯇꯥꯟꯅꯗꯕ ꯃꯥꯜꯂꯦꯕꯀꯣ ꯑꯩꯅ ꯑꯩꯈꯣꯏ ꯏꯅꯥꯎꯄꯥꯒꯁꯨ ꯇꯧꯕꯁꯨ ꯇꯥꯟꯅꯗꯦꯕ ꯑꯗꯨꯒ ꯑꯅꯤꯔꯛ ꯁꯨꯕ ꯀꯥꯟꯗꯒ ꯐꯖꯅ ꯑꯗꯨꯝ ꯄꯤꯌꯥꯔ ꯑꯣꯏꯅ ꯇꯥꯔꯛꯑꯦꯕꯀꯣ ꯑꯗꯨ ꯑꯍꯥꯟꯕꯩꯗꯗꯤꯁꯨ ꯑꯩ ꯎꯃ
ꯊꯥꯡꯃꯩꯕꯟ ꯀꯥꯏꯗ ꯄꯥꯜꯂꯤ
ꯑ ꯀꯩꯅꯣ ꯎꯝ ꯍꯤꯜ ꯁꯥꯏꯠ ꯍꯣꯁꯄꯤꯇꯥꯜ ꯂꯩꯕꯗꯣ
ꯩꯅꯣꯒꯤꯗꯣ ꯁꯨꯝꯒꯨꯝ ꯑꯉꯥꯡ ꯎꯅꯕ ꯀꯩꯅꯣ ꯍꯁꯇꯥꯥꯟꯔ
ꯑ ꯍꯣꯏ ꯑꯉꯥꯡ ꯎꯅꯕꯅ ꯑꯌꯥꯝꯕ ꯑꯗꯨꯝ ꯇꯧꯕꯅꯦ ꯑꯣ ꯑꯗꯨꯒꯤ ꯍꯣꯁꯄꯤꯇꯥꯜꯒꯤꯗꯨꯗ ꯏꯁꯝ ꯁꯝꯅ ꯁꯅꯥ ꯀꯩꯊꯦꯜ ꯂꯩꯕ ꯁꯅꯥ ꯀꯩꯊꯦꯜꯗꯪ ꯆꯤꯡꯗ ꯆꯤꯡꯉꯦ ꯑꯗꯨꯕꯨꯗꯤ ꯂꯝꯝꯐꯦꯜꯠ ꯁꯅꯥ ꯀꯩꯊꯦꯜꯗꯣ ꯎꯝ ꯑꯗꯨ ꯆꯤꯡꯉꯦꯕ ꯑꯗꯨꯗꯤ ꯔꯦꯟꯇ ꯂꯩꯔꯗꯤ ꯆꯥꯛ ꯆꯥꯕ ꯈꯣꯠꯄꯗꯤ ꯏꯁꯥꯅ ꯑꯗꯨꯝ ꯆꯁꯤꯡꯖꯔꯦ ꯀꯃꯦꯂ ꯏꯕ ꯇꯔ
ꯑꯝꯇ ꯂꯩꯕꯅꯤꯗ ꯏꯃꯥꯟꯅꯕꯈꯩ ꯑꯝꯇ ꯂꯩꯇ꯭ꯔꯦ ꯃꯣꯏꯁꯦ ꯃꯥꯁꯇꯔ ꯂꯣꯏꯔꯒ ꯍꯟꯅꯈꯤꯕ ꯌꯥꯎꯔꯦ ꯂꯣꯏ ꯍꯟꯅꯈ꯭ꯔꯦꯕ ꯑꯩꯁꯨ ꯃꯈꯥ ꯇꯧꯊꯕꯒꯤ
ꯃꯃꯥꯡꯗ ꯑꯝꯐꯥꯎ ꯁꯥꯟꯅꯗ꯭ꯔꯤꯕ꯭ꯔꯣ ꯋꯥꯔꯤ
ꯑ ꯏꯃꯥꯟꯅꯕ ꯑꯃꯒ ꯁꯥꯟꯅꯈ꯭ꯔꯦ ꯑꯩ ꯁꯣꯝꯗ ꯀꯩꯅꯣ ꯄ꯭ꯔꯣꯖꯦꯛ ꯑꯃꯒꯤ ꯀꯟꯅ ꯈꯣꯝꯕꯒꯤ ꯑꯃꯨꯛ ꯆꯠꯂꯨꯕꯒꯤ ꯁꯪꯗ꯭ꯔꯕ ꯉꯁꯤ ꯍꯖ ꯀꯞꯇꯥꯁꯦ ꯀꯩꯅ ꯄꯣꯊꯥꯈꯤꯒꯦꯅ ꯂꯩꯕ
ꯑꯗꯨꯗꯤ ꯔꯦꯟꯇ ꯂꯩꯕꯅꯤ ꯍꯟꯖꯥꯡ ꯅꯥꯄꯤ ꯀꯩꯀꯩꯁꯦ ꯂꯣꯏ ꯂꯩꯔ ꯂꯩꯔ ꯆꯥꯔꯝꯅ ꯄꯩꯁꯥꯗꯤ ꯑꯗꯨꯝ ꯈꯔ ꯆꯪꯉꯝꯝꯕꯅꯤꯅꯦ
ꯄꯩꯁꯥꯥꯁ ꯑꯗꯨꯝ ꯈ ꯆꯪꯉ ꯌꯥꯝ ꯀꯥ ꯍꯦꯟꯅ ꯀꯩꯅꯣ ꯇꯧꯕꯗꯤ ꯅꯠꯇꯦ ꯌꯨꯝꯗꯒꯤ ꯃꯔꯛ ꯃꯔꯛ ꯊꯥ ꯑꯃꯨꯛꯇ ꯑꯃꯨꯛꯇꯪꯒꯨꯝꯕ ꯆꯠꯂꯨꯔꯒ ꯍꯦꯛ ꯂꯧꯈꯠꯂꯛꯄ ꯆꯦꯡ ꯆꯥꯛ
ꯑꯣ
ꯑꯗꯨꯨꯝ ꯑꯌꯥꯝꯕ ꯂꯧꯈꯠꯂ ꯍꯦꯡꯖꯅ ꯄꯤꯗꯦ
ꯑꯦꯝ ꯌꯨꯒꯤ ꯍꯥꯏꯁꯦ ꯑꯦꯝꯌꯨ ꯃꯃꯥꯡꯒꯤ ꯂꯩꯁꯥꯡ ꯍꯤꯗꯦꯟꯒꯤ ꯃꯃꯥꯡꯒꯤ ꯄꯔꯦꯡꯒꯤꯗ ꯑꯗꯨ ꯂꯩꯔꯣ
ꯅꯠꯇꯦ ꯁꯣꯅꯥꯀꯟꯒꯤ ꯍꯦꯛ ꯑꯦꯝ ꯀꯩꯅꯣ ꯇꯤꯀꯦꯟꯗ꯭ꯔ ꯌꯨꯅꯤꯚꯔꯁꯤꯇꯤ ꯂꯩꯕꯗꯣ
ꯑꯥ
ꯑꯗꯥꯏꯅꯦ ꯑ ꯟꯊꯕꯥ ꯏꯃꯤ ꯑꯗꯨꯝ ꯋꯥꯜꯒꯗꯤ ꯊꯅꯔ
ꯅꯪ ꯊꯕꯥꯅ ꯆꯤꯡꯉꯕ
ꯗꯥꯏꯔꯦꯛ ꯑꯩꯈꯣꯏ ꯊꯣꯛꯂꯛꯄꯒ ꯑꯗꯨꯝ ꯑꯦꯝ ꯌꯨꯒꯤ ꯁꯣ ꯅꯥꯀꯟ ꯒꯦꯠ ꯃꯆꯥ ꯑꯃ ꯂꯩꯕꯗ ꯂꯩꯔꯦꯕꯀꯣ
ꯑꯗꯨꯗꯤ ꯆꯠꯊꯣꯛ ꯆꯠꯁꯤꯅꯦ ꯑꯗꯨꯝ ꯈꯣꯡꯅ ꯑꯗꯨꯝ ꯆꯠꯂꯦ
ꯎꯝ ꯆꯠꯄꯁꯦ ꯄꯥꯛꯅ ꯆꯠꯇ꯭ꯔꯦꯗ ꯗꯤꯄꯥꯔꯠ ꯃꯦꯟꯗꯤ ꯑꯦꯝ ꯌꯨꯗꯗꯤ ꯀꯟꯅ ꯆꯠꯇ꯭ꯔꯦ ꯑꯣꯖꯥ ꯎꯅꯕ ꯈꯣꯠꯄ ꯀꯩ ꯀꯩ ꯆꯦꯛ ꯇꯧꯍꯟꯕ ꯈꯣꯠꯍꯟꯕ ꯅꯠꯇꯅ
ꯀꯃꯔꯁꯀꯤꯅꯤ ꯆ ꯆꯍꯤ ꯀꯌꯥ ꯇꯀꯦ
ꯆꯍꯤ ꯑꯍꯨꯝ ꯑꯍꯨꯝꯗ ꯂꯣꯏꯁꯤꯟꯖꯦꯗꯦ ꯍꯥꯏꯕꯅꯤ ꯑꯩꯒꯤ ꯀꯩꯅꯣꯗꯣ ꯍꯥꯏꯗꯨꯅ ꯁꯨꯄꯔꯚꯥꯏꯖꯔ ꯍꯥꯏꯇꯥꯔꯦꯅꯦꯅ ꯑꯗꯨꯃꯥꯏꯅꯗꯤ ꯍꯥꯏꯕꯅꯦ ꯃꯥꯁꯨ ꯆꯍꯤ ꯃꯉꯥꯃꯨꯛ ꯃꯅꯨꯡꯗ ꯔꯤꯇꯌꯔ ꯆꯠꯂꯅꯤ ꯑꯗꯨ ꯃꯅꯨꯡꯗ ꯑꯍꯨꯝꯗ ꯁꯠꯂ ꯂꯣꯏꯁꯜꯂ ꯊꯕꯛ ꯑꯣꯏꯅ ꯉꯥꯏꯕꯅ ꯐꯩ
ꯑꯍꯨꯝ ꯅꯠꯇꯕ ꯁꯥꯡꯗꯣꯛꯄꯁꯨ ꯂꯩ ꯁꯥꯡꯗꯣꯛꯄꯁꯨ ꯂꯩꯕ꯭ꯔꯕ
ꯄꯣꯠꯁꯦ ꯑꯗꯨꯝ ꯑꯍꯨꯝꯅ ꯃꯤꯅꯤꯃꯝ ꯑꯗꯨꯒ ꯃꯉꯥ ꯅꯤꯄꯥꯟ ꯆꯪꯕ ꯂꯩꯀꯣ
ꯌꯥꯝꯁ ꯌꯥꯝ ꯆ ꯃꯗꯥꯅꯤꯌꯥ
ꯌꯥꯎꯔꯤ ꯅꯤꯄꯜ ꯆꯪꯕꯒ ꯌꯥꯎꯋꯦ ꯑꯍꯨꯝꯗ ꯂꯣꯏꯁꯤꯠꯇꯂꯥꯎ ꯂꯣꯏꯁꯤꯟꯖꯩꯅ ꯇꯧꯏ
ꯑꯗꯨ ꯇꯧ ꯇꯧ ꯅꯣꯏ ꯀꯩꯅꯣꯗꯤ ꯐꯪꯉꯣ ꯐꯤꯔꯣ ꯁꯤꯒꯨꯝꯕꯣ ꯐꯪꯗꯣ
ꯎꯝ ꯐꯦꯂꯣꯁꯤꯞꯁꯤꯗ ꯀꯩꯅꯣꯅꯤ ꯖꯤ ꯑꯥꯔ ꯑꯦꯐꯇꯤ ꯐꯥꯎꯗꯦ ꯑꯗꯨꯅ ꯁꯨꯝ ꯅꯦꯠꯀꯤ ꯂꯤꯁꯤꯡ ꯅꯤꯄꯥꯜ ꯅꯤꯄꯥꯜ ꯐꯪꯕꯗ
ꯊꯥ ꯈꯨꯗꯤꯡꯒꯤ ꯐꯪꯈꯤꯗꯔꯕ
ꯊꯥ ꯈꯨꯗꯤꯡꯒꯤꯁꯦ ꯊꯥ ꯈꯨꯗꯤꯡꯒꯤꯗꯤ ꯐꯪꯗꯦ ꯈꯔ ꯈꯔ ꯄꯨꯟꯁꯤꯜꯂꯒ ꯊꯥ ꯇꯔꯨꯛꯀꯨꯝꯕ ꯆꯍꯤ ꯑꯃꯒꯨꯝꯕ ꯑꯗꯨꯃꯥꯏꯅ ꯄꯨꯟꯁꯤꯜꯂꯒ
ꯊꯥ ꯄꯨꯟꯁꯤꯜꯂꯒ ꯐꯪꯕꯩ ꯋꯥꯅꯤ ꯑꯗꯨꯝ ꯊꯥꯒꯤꯗꯤ ꯑꯗꯨꯝ ꯐꯪꯉꯤ ꯅꯠꯇ꯭ꯔꯕ
ꯍꯣꯏ ꯊꯥꯒꯤꯗꯤ ꯍꯣꯏ ꯄꯥꯔꯛꯑꯒ ꯑꯗꯨꯝ ꯐꯪꯅꯤ ꯐꯪꯅꯤ
ꯑꯗꯨꯜꯗꯤ ꯅꯨꯡꯉꯥꯏꯅꯦ ꯂꯥꯏꯁꯨ ꯇꯝ ꯇꯝꯅ
ꯁꯦꯟꯗꯤ ꯑꯗꯨꯝ ꯆꯠꯂꯤꯗ ꯍꯥꯏꯗꯤ ꯃꯤ ꯄꯨꯟꯕ ꯈꯣꯠꯄ ꯍꯦꯛ ꯌꯥꯎꯔꯛꯄ ꯈꯣꯠꯂꯛꯄꯗ ꯁꯨꯝ ꯄꯩꯁꯥꯁꯦ ꯑꯗꯨꯝ ꯆꯠꯂꯦ ꯑꯗꯨꯅ ꯑꯉꯥꯡ ꯍꯣꯝ ꯊꯌꯨꯇꯔꯒꯨꯝꯕ ꯑꯃꯅ ꯍꯦꯛ ꯆꯠꯄ ꯑꯌꯨꯛꯇ ꯅꯨꯃꯤꯗꯥꯡ ꯋꯥꯏꯔꯝꯗ
ꯍꯔꯦ ꯑꯗꯨꯕꯨꯗꯤ ꯄꯨꯗꯅ ꯌꯥ ꯆꯕꯤꯁ
ꯎꯝ ꯊꯥꯡꯃꯩꯕꯟ ꯁꯦꯕꯤꯌꯣꯒꯤ ꯑꯗꯨꯋꯥꯏꯗ ꯑꯣꯏꯗꯣꯏꯅꯦꯕꯀꯣ
ꯁꯦꯕꯤꯌꯣꯗꯣ ꯑꯗꯨ ꯑꯩꯈꯣꯏꯅ ꯑꯃꯨꯛ ꯁꯦꯕꯤꯌꯣꯗꯒꯤ ꯁꯦꯕꯤꯌꯣꯗ ꯑꯁꯦ ꯑꯩꯈꯣꯏ ꯌꯧꯗ꯭ꯔꯤꯗ ꯑꯩꯈꯣꯏꯅ ꯑꯃꯨꯛ ꯁꯦꯕꯤꯌꯣꯗꯒꯤ ꯂꯩꯍꯧꯗꯣꯏꯕ ꯀꯩꯅꯣꯔꯣꯝꯗꯩ ꯂꯥꯛꯑꯗꯤ ꯎꯝꯔꯤꯝꯁ ꯔꯣꯠ
ꯑꯥ
ꯁꯦꯕꯤꯌꯣ ꯌꯧꯗ꯭ꯔꯤꯉꯥꯏꯗ ꯑꯣꯏꯗꯣꯏꯅꯦꯕ
ꯀꯥꯟꯅ ꯍꯣꯁꯄꯤꯇꯥꯜ ꯂꯩꯕꯗꯣ
ꯑꯣ ꯕꯤ ꯑꯦꯁ ꯍꯣꯁꯄꯤꯇꯥꯜꯗꯨꯒꯤ ꯍꯦꯛ ꯊꯪꯅꯕꯗ ꯅꯥꯀꯟꯗ ꯂꯩꯔꯛ ꯑꯃ ꯆꯪꯉꯦꯕꯀꯣ ꯀꯣ ꯑ ꯑꯗꯨꯒꯤꯗꯣ ꯑꯣꯏꯗꯣꯏꯕ
ꯎꯝ ꯑꯗꯨꯋꯥꯏꯗꯨꯗꯤ ꯑꯩ ꯇꯣꯏꯅꯗꯨꯝ ꯂꯛ ꯏ ꯏꯃꯥꯟꯅꯕꯁꯨ ꯑꯗꯨꯋꯥꯏꯗ ꯔꯦꯟꯗ ꯂꯩꯌꯦꯕꯀꯣ
ꯑꯣ ꯑꯩꯈꯣꯏ ꯁ꯭ꯋꯥꯏꯗꯁꯨ ꯑꯗꯨꯝ ꯔꯦꯟ ꯌꯥꯝ ꯂꯩꯅꯕꯅꯦ ꯑꯩꯈꯣꯏꯒꯤꯃꯛꯇꯤ ꯂꯩ ꯂꯩꯇꯦꯕꯀꯣ
ꯗꯤ ꯃꯛ ꯂꯏꯒꯤ
ꯍꯧꯖꯤꯛꯗꯤ ꯁꯕꯗꯤ ꯁꯒꯠꯂꯛꯑꯕꯅꯤꯅ ꯀꯩ ꯀꯩ ꯍꯤꯟꯖꯥꯡ ꯍꯥꯎꯔꯤꯒꯦ
ꯑꯁ ꯁꯧꯒ꯭ꯔꯤꯒꯨꯝꯕ ꯍꯋꯥꯏꯒꯨꯝꯕ ꯅꯠꯇꯅ ꯊꯥꯎ ꯊꯨꯝꯖꯦ ꯁꯨꯝ ꯏꯃꯥꯟꯅꯕ ꯄꯨꯟꯕ ꯅꯠꯇꯅ ꯀꯩꯁꯨ ꯆꯥꯅꯤꯡꯗ꯭ꯔꯦꯗ
ꯁꯥꯗꯤ ꯁꯥꯏꯍꯦ ꯉꯔꯥꯡ ꯅꯍꯥꯟꯗꯩꯩ ꯌꯥꯝ ꯁꯥꯕ ꯍꯦꯟꯒꯠ ꯄꯒꯤ ꯇ ꯌꯞꯇ ꯇꯧꯋꯤ
ꯎꯝ ꯁꯥꯏ
ꯅꯣꯡ ꯂꯩꯕꯒꯤ ꯅꯨꯡꯁꯥꯒꯤ ꯇꯥꯏꯞꯇꯀꯣ
ꯎꯝ ꯑꯣꯝꯆꯥꯛꯅꯖꯨ ꯌꯥꯎꯔꯒꯥ
ꯎꯝ
ꯑꯥ ꯑꯥ ꯑꯃꯨꯛꯀ ꯇꯧꯔꯛꯑꯣꯅꯦ ꯃꯤꯅꯤꯠ ꯇꯔꯥꯃꯨꯛ ꯐꯥꯔꯃꯥꯜꯂꯦ
ꯑ ꯍꯣꯏ ꯎꯝ
ꯎꯝ